ꯇꯅꯒ
ꯑꯗꯨ ꯃꯅꯦ ꯇꯨꯝꯕ ꯅꯨꯡꯉꯥꯏꯕ꯭ꯔꯣ
ꯉꯑ ꯀꯩꯅꯣ
ꯀꯩꯒꯤ ꯇꯨꯝꯕ꯭ꯔꯣ
ꯀꯩꯗꯧꯕꯒꯤ ꯇꯨꯝꯕ꯭ꯔꯣ ꯍꯛꯆꯥꯡ ꯐꯠꯇꯕꯒꯤꯔꯣ ꯅꯠꯇ꯭ꯔꯒ ꯁꯨꯝꯅꯨꯝꯕ ꯍ꯭ꯔꯣ
ꯁꯨꯝꯅ ꯇꯨꯝꯕꯅꯤꯗ ꯆꯥꯛ ꯆꯥꯔꯕ꯭ꯔꯣ
ꯍꯣꯏ ꯆꯥꯛꯗꯤ ꯆꯥꯔꯦ
ꯀ꯭ꯔꯔꯤꯦꯟ ꯆꯪ ꯆꯔꯦ
ꯉꯁꯤꯅ ꯑꯩ ꯉꯁꯤ ꯑꯩ ꯆꯥꯕꯁꯦ
ꯀꯅꯥꯅ ꯊꯣꯡꯉꯤꯅꯣ
ꯑ ꯅ ꯊ ꯍꯣꯡꯒꯦ
ꯍꯧꯥꯎꯔꯝꯒꯅꯤ ꯑꯗꯨꯗꯤ
ꯍꯣꯏ ꯑꯩꯅ ꯊꯣꯡꯕꯒꯤ ꯌꯥꯝ ꯍꯥꯎꯋꯦ ꯁꯍ ꯀꯥꯏꯅ ꯅꯪꯒꯤ ꯆꯥ ꯆꯥꯔꯕꯣ
ꯀ ꯍꯥꯏꯗꯤ
ꯀꯩ ꯃꯊꯦꯜ ꯆꯥꯔꯒꯦ ꯍꯥꯎꯅ
ꯈꯥꯃꯦꯟꯒ ꯑꯥꯂꯨ
ꯍꯥꯎꯅꯦ ꯈꯥꯃꯦꯟꯒ ꯑꯂꯨꯁꯦ ꯍꯥꯎꯋꯦ
ꯍꯣꯏꯅꯦ ꯍꯣꯏꯅꯦ ꯍꯥꯎ ꯏꯟꯁꯅꯤ ꯍꯥꯎ ꯍꯥꯎ
ꯎ ꯅꯣꯏꯗꯤ ꯅꯨꯡꯁꯥ ꯊꯣꯛꯇ꯭ꯔꯣ ꯊꯣꯛꯕ꯭ꯔꯣ
ꯍꯥ
ꯅꯨꯡꯁꯥ ꯊꯣꯛꯄ꯭ꯔꯣ
ꯅꯣꯡ
ꯁꯣꯏꯗꯅꯤ ꯅꯨꯡꯁꯥ ꯀꯟꯅ ꯁꯥꯏ ꯃꯤ ꯐꯒꯣ ꯃꯤꯐꯥꯎ ꯄꯥꯎꯅꯤꯡꯉꯥꯏ ꯉꯝꯗ꯭ꯔꯦꯁꯤꯡꯗꯗꯤ ꯁꯥꯃꯟ ꯀꯟꯅꯥ ꯅꯣ ꯁꯥꯊ ꯑꯣꯏꯣꯏ
ꯃꯄꯥꯟ ꯊꯣꯛꯇ꯭ꯔꯤꯉꯗꯤ ꯏꯃꯨꯡꯗ ꯑꯗꯨꯝ ꯂꯩꯔꯦ
ꯑꯁ ꯍꯒ ꯍꯦ ꯍꯒ ꯍꯦ ꯍꯧꯥꯎꯒꯜꯗ ꯀꯥꯟꯗ ꯃꯄꯥꯟ ꯊꯣꯛꯗꯌꯦ ꯀꯩ ꯃꯥ ꯄꯥꯊꯣꯛ ꯇꯗꯤ ꯐ꯭ꯔꯦꯁ ꯑꯦꯌꯥꯔ ꯂꯧꯕ ꯉ ꯈꯪꯗꯦ
ꯈꯦꯠꯅꯔꯤꯁꯤꯗꯤ
ꯐꯦꯟ ꯐꯦꯟꯗꯨꯅ ꯐ꯭ꯔꯦꯁ ꯏꯌꯥꯔꯔꯣ ꯅꯪꯒꯤꯗꯤ
ꯑꯩꯒꯤꯗꯤ ꯐꯦꯟꯅ ꯐ꯭ꯔꯦꯁ ꯑꯦꯌꯔ ꯄꯤꯕꯅꯦ ꯀꯥꯏꯅꯣ
ꯑꯁ ꯕꯔꯥꯜ ꯑꯗꯣ
ꯂꯩꯔꯒ ꯑꯗꯨꯝ ꯐ꯭ꯔꯦꯁ ꯑꯦꯌꯥꯔꯗ ꯑꯗꯨꯝ ꯂꯧꯅꯦꯅ ꯑꯗꯨꯝ ꯃꯄꯥꯟ ꯊꯣꯛꯅꯤꯡꯗꯕꯒꯤ
ꯁꯤꯗꯤ ꯀꯩꯀꯩ ꯊꯕꯛ ꯇꯧꯔꯦ
ꯊꯕꯛ ꯇꯧꯗꯦꯍꯦ ꯊꯕꯛ
ꯑꯕꯥꯛ ꯂꯩ ꯂꯩꯇꯕꯒꯤꯔꯣ
ꯂꯩꯇꯕꯒꯤ ꯇꯧꯁꯨ ꯇꯧꯅꯤꯡꯗꯕꯒꯤ
ꯇ ꯍꯦ ꯊꯕꯛ ꯇꯧꯕꯅ ꯍꯛꯆꯥꯡ ꯐꯕꯅꯤ ꯍꯛꯆꯥꯡ ꯑꯐꯕꯅꯤ
ꯋꯥꯛꯀꯤꯡ ꯆꯦꯜꯂꯤꯁꯤꯗꯤ
ꯑꯣ ꯁꯤꯁꯨ ꯆꯠꯕ꯭ꯔꯣ
ꯆꯠꯇꯦ
ꯑ ꯍ ꯋꯥꯛꯀꯤꯡ ꯆꯠꯄꯗꯣ ꯀꯃꯥꯏ ꯀꯃꯥꯏꯅ ꯇꯧꯋꯤ ꯅꯪꯅꯤ ꯍꯛꯆꯥꯡꯗ ꯀꯩꯀꯩ ꯐꯥꯎꯅꯔꯦ
ꯑꯁ ꯌꯥꯝ ꯄꯥꯕ ꯉꯥꯛꯇꯅꯦꯍꯦ
ꯑꯗꯨꯝ ꯑꯐꯕ ꯉꯥꯛꯄ ꯐꯅꯦ ꯃ ꯀ ꯆꯠꯒꯅꯤꯅꯦ
ꯐꯥꯕꯅꯤ ꯐꯥꯕꯅꯤ
ꯐꯕꯅꯦ ꯄꯕꯅꯤ
ꯕꯣ ꯌꯦꯡꯉꯕ ꯉꯣ
ꯑꯁ ꯉꯝꯗꯕꯅꯦ ꯉꯝꯗꯕꯒꯤ ꯌꯦꯡꯗꯦꯗ ꯇꯨꯝꯅꯤꯡꯃꯦ ꯌꯥꯝ ꯇꯨꯝꯅꯤꯡꯉꯦ ꯆꯨꯝꯊꯣꯛꯑꯦ ꯀꯥꯎꯋꯦ ꯑꯗꯨ ꯅꯪ ꯅꯪꯅ ꯍꯥꯏꯕꯗꯣ ꯃꯤ ꯈꯤꯇꯪ ꯃꯇꯝꯗꯤ ꯌꯦꯡꯉꯤ ꯅꯠꯇ ꯌꯦꯡꯕ ꯐꯉꯦ ꯀꯗꯤ
ꯑ ꯐꯣꯝ ꯃꯦꯠꯁ ꯌꯦꯡꯉꯤ ꯀꯥꯏꯅꯣ
ꯇꯨꯝꯅꯤꯡꯕ ꯐꯥꯎꯗ꯭ꯔꯣ
ꯇꯨꯝꯅꯤꯡꯗꯦꯍꯦ ꯅꯨꯡꯗꯥꯡ ꯇꯣꯝꯃꯤꯁꯤꯗꯤ ꯍꯥꯏꯗꯤ
ꯌꯥꯝ ꯀꯜꯜꯂꯤꯀ ꯑꯩꯗꯤ ꯃꯤꯠ ꯄꯥꯡꯕ ꯉꯝꯗ꯭ꯔꯦ ꯅꯍꯥꯟ ꯅꯍꯥꯟ ꯅꯍꯥꯟ ꯐꯖꯅ ꯇꯨꯝꯗꯕꯒꯤ ꯇꯨꯝꯊꯣꯛꯈꯤꯕ ꯉꯔꯥꯡ ꯇꯨꯝꯝꯕꯗꯨ ꯑꯁ ꯅꯨꯡꯉꯥꯏꯅ ꯑꯗꯨꯝ ꯊꯣꯛꯑꯦ ꯑꯩꯗꯤ ꯎ
ꯏꯁꯥꯗꯣ ꯑꯃꯨꯛ ꯄꯥꯖꯩ ꯍꯥꯏꯔꯣ ꯑ ꯏꯁꯥꯥꯏꯗ ꯑꯃꯨꯛ ꯄꯥꯁꯦ ꯍꯥꯏꯔꯣ
ꯄꯥꯔꯁꯦ ꯍꯥꯥ ꯁꯦꯗꯨ ꯅ ꯐꯥꯔꯦ
ꯍꯥꯏꯔꯣ ꯍꯥꯏꯔꯣ ꯑꯩ ꯑꯩꯗꯤ ꯕꯩꯍꯥꯔꯗ ꯑꯗꯨꯝ ꯍꯥꯏꯔꯒꯦ
ꯃ ꯑꯁ ꯃꯦꯔꯣ
ꯑꯁꯦꯡꯒ
ꯌꯥꯝ ꯍꯩꯀꯣ ꯃꯤꯗꯤ ꯃꯤ ꯃꯆꯥꯗꯤꯦ
ꯍꯩꯕꯅꯦ ꯍꯩꯕꯅꯤ ꯃꯤꯅ ꯈꯪꯍꯧꯗꯕꯒꯤꯅꯦ
ꯑ
ꯍꯥꯏꯕꯗꯤ ꯌꯥꯝ ꯍꯥꯏꯕꯅꯦ
ꯑꯁ ꯑꯣꯐꯤꯁ ꯍꯥ ꯊꯣꯛꯣꯛꯑꯣ ꯑꯗꯨꯅꯦ
ꯃꯤ ꯃꯃꯥꯡꯗ ꯇꯧꯅꯤꯡꯗꯕꯒꯤꯅꯤ
ꯑꯁ ꯇꯧꯎꯋꯦ ꯇꯧꯕꯅ ꯊꯣꯛꯄꯅꯦ ꯇꯧꯗ꯭ꯔꯗꯤ ꯊꯣꯛꯇꯦ ꯊꯕꯛ ꯇꯧꯕꯗꯨꯅ ꯃꯥꯏ ꯄꯥꯛꯕꯅꯤ ꯀꯩꯅꯣ ꯍꯠꯇ ꯍꯧꯁꯤꯦ ꯃꯥꯥꯏꯁꯨ ꯄ
ꯑ
ꯍꯥꯏꯒꯦ ꯁꯤꯗꯁꯦ ꯌꯥꯗꯦꯅꯦ ꯑꯩꯒꯤꯁꯦ ꯅꯨꯃꯤꯗꯥꯅ ꯌꯥ ꯀꯃꯥꯏꯅ
ꯑꯩꯒꯤ ꯏꯁꯥ ꯑꯗꯨꯗꯤ ꯎꯝ ꯉꯔꯥꯡꯗ ꯑꯩꯒꯤ ꯏꯃꯥꯟꯅꯕꯗ ꯄꯤꯈ꯭ꯔꯕꯅꯦ ꯑꯩꯅ
ꯀ ꯍꯥꯏꯔꯒꯦ
ꯍꯥꯥ
ꯇꯧ ꯇꯧꯅꯕ ꯂꯁꯨ
ꯃꯣꯏꯁꯨ ꯇꯧꯅꯦꯅꯀꯣ ꯃꯥꯗꯤ ꯃꯅꯤꯄꯨꯔ ꯉꯥꯡꯕ ꯍꯩꯇꯕꯒꯤ ꯅꯨꯃꯤꯠ ꯑꯣꯏ ꯑꯩꯅ ꯃꯉꯣꯟꯗ ꯄꯤꯈ꯭ꯔꯦ ꯍꯥꯏꯗꯤ
ꯅꯔꯦꯗ ꯑꯗꯨꯗꯤ ꯑꯗꯣ
ꯍꯥꯏꯗꯤ ꯂꯣꯏ ꯈꯪꯉꯤ ꯀꯥꯏꯅꯣ ꯂꯩꯔꯁꯦ
ꯗꯣ
ꯑꯥ
ꯑꯗꯣ
ꯍꯥꯏꯔꯛꯑꯣ ꯍꯥꯏꯔꯣꯑꯣ
ꯃꯇꯝ ꯄꯨꯝꯕꯗ ꯅꯪꯒꯤꯀꯣ ꯐꯆꯦ ꯆꯃꯒꯤ ꯅꯣ ꯅ ꯀꯩꯅꯣ ꯑꯦ ꯑꯩ ꯑꯁꯤ ꯍꯧꯔꯗꯤ ꯑꯩꯁꯨ ꯅꯣꯛꯅꯤꯡꯉꯦꯕ ꯈꯪꯗꯦ
ꯆꯅꯦ ꯇ ꯄ ꯇꯞ ꯄ ꯇꯕꯨꯁꯦꯔ ꯁꯤꯃꯨꯛ ꯄꯥꯕꯔꯗꯤ ꯅꯣꯛꯅꯤ
ꯉ ꯑꯥꯏꯗꯤ
ꯑꯇꯣꯞꯄ ꯌꯦꯡꯉꯣꯅꯦ ꯑꯗꯨꯗꯤ
ꯎ ꯎ ꯑꯗꯨ ꯑꯣꯏꯁꯨ ꯑꯩꯁꯦ ꯅꯪꯕꯨ ꯌꯥꯝ ꯅꯨꯡꯁꯤꯌꯦꯕ ꯑꯩꯒꯤ ꯄꯨꯟꯁꯤ ꯆꯨꯞꯄꯒꯤ ꯅꯨꯡꯁꯤꯅꯔꯅꯦ ꯀꯥꯏꯅꯣ ꯑꯗ ꯅꯪ ꯃ ꯄꯨꯟꯁꯤ ꯆꯨꯞꯄꯒꯤ ꯅꯨꯡꯁꯤꯅ ꯂꯩꯒꯅꯤ
ꯑꯃꯨꯛ ꯊꯥꯎꯔꯦ
ꯑꯩꯕꯨ ꯇꯥꯟꯕ꯭ꯔꯣ
ꯇꯂ ꯍꯦ ꯂꯤ ꯃꯥꯒꯤ ꯋꯥ
ꯍꯅꯗ ꯇꯟ ꯃꯅꯣꯍꯦ ꯑꯗꯨꯅꯨꯡꯁꯤ ꯍꯥꯏꯦ
ꯅꯨꯡꯁꯤꯕꯒꯤ ꯋꯥ ꯈꯛꯇ
ꯈꯝꯕꯤꯗꯨꯕ ꯅꯪꯁꯦ ꯑꯩꯉꯣꯟꯗꯅꯤ ꯈꯪꯕꯤꯗꯅ
ꯀꯅꯥꯅ ꯊꯥꯖꯔꯝꯒꯅꯤ ꯑꯗꯨꯗꯤ
ꯃꯤ ꯀꯅꯥ ꯇꯁꯨ ꯊꯖꯗꯦ
ꯑꯩ ꯄꯨꯠꯇꯅꯦ ꯊꯖꯠꯃꯤꯅꯣ ꯑ
ꯁꯤ ꯅꯇꯣꯞꯄ ꯑꯇꯣꯞꯄ ꯑ ꯑꯇꯣꯞꯄ ꯇꯁꯦ ꯁꯤꯗꯤ ꯇꯜꯂꯤꯍꯦ ꯁꯤꯒꯤ ꯏꯁꯥꯏꯗꯤ
ꯀꯩꯅꯣ ꯎꯝ ꯉꯁꯥꯏ ꯍꯥꯏꯗꯨꯅ ꯉꯁꯥꯏ ꯍꯥꯏꯕ ꯌꯥꯗ꯭ꯔꯣ ꯥꯏꯗ ꯍꯥꯏꯒꯗꯤ ꯑ
ꯁꯤ ꯁꯥꯏ ꯅꯠꯇꯕ ꯑꯇꯣꯞꯄ ꯅꯪꯥꯡ ꯏꯊꯣꯛꯒ ꯑꯃꯗꯤ ꯊꯥꯒꯗꯕ ꯑꯁꯤꯗꯤ ꯔꯔꯤꯄꯤꯠꯨꯄꯤꯠ ꯇꯧ ꯅ ꯇꯥꯜꯂꯤ ꯍꯦ ꯁ ꯀꯗꯤ
ꯎ
ꯉꯁꯤ ꯀꯩꯗꯧꯒꯦ ꯍꯥꯏꯅꯣ
ꯖꯤꯁꯦꯁꯦ
ꯌꯨꯝ ꯌꯨꯝ ꯌꯨꯝꯗ ꯑꯗꯨꯝ ꯍꯣꯡꯈ꯭ꯔꯒ ꯂꯩꯒꯦ ꯍꯥꯏꯔꯣ
ꯍꯣꯏꯗ ꯌꯨꯝꯗ ꯑꯗꯨꯝ ꯐꯃꯨꯗ ꯂꯥꯏꯅ ꯌꯨꯝꯗ ꯍꯋꯥ ꯃꯤꯅꯤꯁꯇ ꯑꯣꯏꯩ ꯃꯁꯤꯅꯨꯡꯁꯤꯒꯤꯗꯤ
ꯑꯣꯏꯔꯣ ꯑꯣꯏꯔꯣ ꯐꯥꯕꯅꯤ
ꯍꯣꯝ ꯃꯤꯅꯤꯁꯇꯔ ꯑꯣꯏꯕꯁꯨ ꯅꯨꯡꯉꯥꯏꯕꯅꯦ ꯇꯞ
ꯍꯣꯝ ꯃꯤꯅꯤꯁꯇꯔ ꯅꯠꯇꯕ ꯍꯣꯝ ꯄ꯭ꯔꯥꯏꯝ ꯃꯤꯅꯤꯁꯇꯔ ꯑꯣꯏꯅ ꯂꯥꯏꯍꯧꯔꯒꯦ ꯍꯥꯏꯗꯤ
ꯀ ꯑꯣꯏꯅꯤꯡꯉꯕꯅꯤ
ꯁ ꯑꯣꯏꯅꯤꯡꯗꯨꯗ ꯍꯥꯏꯗꯤ ꯑꯗꯨꯝ ꯑꯗꯨꯝ ꯐ
ꯑꯗꯨꯗꯤ ꯍꯣꯝ ꯃꯤꯅꯤꯁꯇꯔꯅꯦ ꯀꯥꯏꯩꯅ
ꯄꯊꯤꯟ
ꯗꯒꯗꯥꯏ ꯆꯠꯒꯗꯥꯏ ꯆꯠ ꯀꯗꯥꯏ ꯀꯗꯥꯏ ꯆꯠꯒꯦ ꯍꯥꯏꯕ ꯎꯁꯤ
ꯑꯁꯤ
ꯎꯝ ꯃꯁꯅꯦ ꯀꯥꯏꯉ
ꯏꯃꯨꯡꯗ ꯑꯗꯨꯝ ꯂꯩꯔꯝꯃꯤ
ꯥꯡꯈꯣꯏꯕ ꯀꯨꯝꯕ
ꯆꯠꯅꯤꯡ
ꯑꯣ ꯆꯂ ꯎꯝ
ꯁꯥꯕꯒꯤ ꯆꯠꯅꯤꯡꯉꯦ ꯑꯗꯨꯝ ꯂꯩꯔꯛꯑꯒꯦ ꯏꯃꯨꯡꯗ
ꯎꯝ
ꯉ ꯑꯁꯤꯗꯤ ꯅꯣꯡ ꯆꯨꯗꯕ꯭ꯔꯣ
ꯁꯥꯔꯦ ꯀꯟꯅ ꯁꯥꯔꯦ ꯍꯧꯖꯤꯛꯁꯦ
ꯑꯗꯨꯗꯤ ꯃꯥꯏ ꯇꯧꯁꯦ ꯍꯥꯏꯅꯤ
ꯃꯁꯤꯁꯤꯁꯦ ꯑ ꯀꯨꯝꯕꯗꯥ ꯏꯁꯤꯡ ꯁ ꯂꯔꯒ ꯂꯥꯛꯀꯣꯥꯏ ꯅꯨꯡꯉꯥꯏꯅꯤ ꯏꯁꯤꯡꯁꯦ ꯇꯨꯔꯦꯟꯒꯨꯝꯕꯗ ꯁꯠꯅꯕ ꯅꯨꯡꯉꯥꯏꯔꯅꯤ ꯀꯣ
ꯅꯪꯗꯤ ꯃꯄꯥꯟ ꯇꯣꯏꯅ ꯊꯣꯛꯇꯕ꯭ꯔꯣ
ꯍꯣꯏ ꯇꯣꯏ ꯃꯔꯛ ꯃꯔꯛꯇꯗꯤ ꯊꯣꯛꯑꯦ ꯌꯥꯝ ꯊꯣꯛꯀꯦ ꯇꯜꯂꯦ ꯍꯥꯏꯗꯔꯦ
ꯃꯔꯛ ꯃꯔꯛꯀꯤ ꯅꯃꯥꯟꯅꯕꯤꯁꯤꯡꯒ ꯀꯣꯏꯕ ꯆꯠꯂꯨꯗꯨꯅ
ꯃꯔꯞ ꯃꯥ ꯑꯗꯨꯗꯤ ꯇꯗꯦ
ꯀꯥꯏ ꯀꯌꯥꯗ ꯆꯠ
ꯏꯃꯥꯟꯅꯕꯤꯗ ꯃ ꯑꯗꯨ ꯆ ꯎꯝ
ꯆꯠꯠꯇ ꯀ ꯀꯔꯤ ꯑꯗꯨꯒꯤ ꯑꯣꯏꯔꯦ
ꯇꯔ ꯆꯖꯦꯡꯗ꯭ꯔꯦ
ꯏꯁꯥꯗ ꯑꯃꯨꯛ
ꯌꯥꯝꯁꯥ ꯍꯥꯏꯣ
ꯑꯔ ꯁꯤꯦ
ꯑ ꯃꯇꯝ ꯄꯨꯝꯗꯕ ꯁꯥꯟꯅꯔꯅꯤ ꯅꯪꯒꯤ ꯄꯨꯟꯁꯤꯁꯦ ꯆꯨꯞꯄꯒꯤ ꯅꯨꯡꯉꯥꯏꯔꯅꯤ ꯑꯅꯤ ꯑꯅꯤ ꯍꯥꯏꯔꯁꯦ
ꯀꯥꯏꯗꯒꯤꯉ ꯀꯥꯎꯈ꯭ꯔꯦ ꯍꯥꯏ